ꯍꯥ
ꯑꯁ ꯑꯩꯗꯤꯅꯦ ꯉꯍꯥꯟ ꯑ ꯅꯉꯣꯟꯗ ꯈꯦꯁꯤ ꯁꯦꯝꯕꯒꯤ ꯑꯃꯝꯇ ꯍꯪꯒꯦꯅ ꯇꯧꯔꯝꯃꯒꯅꯦ ꯅꯪ ꯐꯣꯟ ꯄꯥꯏꯈꯠꯂꯛꯇꯕꯗꯨꯗꯅꯦ ꯑꯗꯨꯝ ꯑꯩꯁꯦ ꯍꯪ ꯗ ꯍꯪꯗꯕꯤꯗ ꯂꯩꯔꯦ
ꯑꯗꯨꯗꯤ ꯏꯆꯦ ꯑꯩꯅ ꯇꯧꯔꯛꯄꯒ ꯇꯥꯟꯥꯟ ꯆꯞ ꯆꯥꯅꯔꯤꯅꯦ ꯑꯗꯨꯗꯤ
ꯑꯗꯨꯅꯦ ꯅꯪ ꯀꯣꯜ ꯕꯦꯛ ꯇꯧꯔꯛꯄꯁꯦ ꯌꯥꯝ ꯐꯔꯦ ꯑꯩꯁꯦ ꯍꯌꯦꯡꯁꯦ ꯑꯩꯈꯣꯏ ꯆꯥꯟꯅꯁ ꯩꯅ ꯍꯥꯏꯅꯕꯅꯦꯕ ꯑꯗꯣ ꯅꯪꯉꯣꯟꯗ ꯐꯣꯟ ꯇꯧꯕꯗꯨꯁꯨ ꯄꯥꯏꯈꯠꯂꯛꯇꯕꯗꯨꯗ ꯑꯩꯁꯦ ꯁꯨꯝ ꯌꯦꯡꯕꯕꯨꯗꯤ ꯍꯧꯖꯤꯛ ꯑꯗꯨꯝ ꯚꯤꯗꯤꯌꯣꯕꯨꯗꯤ ꯃꯌꯥꯝ ꯂꯩ ꯑꯗꯨ ꯑꯣꯏꯖꯨ ꯎꯝ ꯁꯨꯝ ꯑꯩꯅ ꯅꯪꯉꯣꯟꯗꯒꯤ ꯈꯪꯅꯤꯡꯕ ꯍꯥꯏꯇꯥꯔꯦ ꯅꯪꯗꯨꯁꯨ ꯌꯥꯝ ꯍꯩꯕꯅꯤꯅ ꯁꯤꯟꯕꯗꯣ ꯗꯣꯝꯇ ꯍꯥꯏꯔꯧꯗꯅꯥ ꯀꯃꯥꯏ ꯀꯃꯥꯏ ꯁꯦꯝꯗꯨꯏꯅꯣ ꯃꯥꯒꯤ ꯃꯋꯣꯡ ꯃꯇꯧꯖꯤꯡꯗꯣ ꯍꯧꯕꯗꯩ ꯂꯣꯏꯕꯧ ꯈꯔ ꯁꯨꯒꯥꯢꯅ ꯇꯥꯛꯂꯧ
ꯍꯣꯏ ꯍꯥꯏꯗꯤ ꯑ ꯈꯦꯔꯆꯤꯖꯦ ꯑ ꯁꯝꯅ ꯍꯥꯏꯕꯗ ꯃꯩꯇꯩ ꯑꯩꯈꯣꯏꯅ ꯍꯧꯕ ꯍꯧꯕꯒ ꯕꯥꯃꯣꯟꯅ ꯍꯧꯕꯒꯗꯤ ꯍꯥꯏꯗꯤ ꯃꯍꯥꯎꯗꯤ ꯑꯗꯨꯝ ꯈꯔꯗꯤ ꯈꯦꯠꯅꯔꯅꯤꯀꯣ ꯆꯦ ꯑꯗꯣ ꯑꯛ ꯑꯩ ꯒꯤ ꯍꯩꯖꯕꯤ ꯑꯩꯒꯤ ꯍꯣꯜꯗ ꯍꯥꯏ ꯇꯥꯔꯗꯤ ꯍꯥꯏꯗꯤ ꯎꯝ ꯑ ꯍꯋꯥꯏ ꯑꯩꯒꯤꯗꯤ ꯃꯤꯒꯤꯗꯤ ꯀꯥꯡꯇꯛ ꯀꯩꯀꯥ ꯍꯥꯞꯅꯕꯖꯨ ꯌꯥꯎꯋꯦꯕꯀꯣ ꯑꯗꯣ ꯏꯆꯦ ꯑꯩꯒꯤꯗꯤ ꯍꯋꯥꯏ ꯃꯨꯛꯁꯣꯔꯤꯖꯦ ꯁꯤꯖꯦ ꯍꯥꯟꯅ ꯑ ꯑꯥ ꯉꯧꯔꯦ ꯉꯧꯊꯣꯛꯄꯤꯔꯦꯗꯅ
ꯊꯥꯎꯗ ꯇꯧꯔ ꯉꯧꯊꯣꯛ ꯍꯥꯏꯖꯦ ꯊꯥꯎ ꯗꯨ ꯇꯧꯔ ꯉꯧꯊꯣꯛꯄ ꯍꯥꯏꯖꯦ ꯑꯩꯅ ꯑ ꯗꯨꯀꯥꯟꯗꯒꯤ ꯗꯥꯏꯔꯦꯛ ꯂꯧꯔ ꯗꯨꯝ ꯉꯧꯔꯤꯔꯥ ꯍꯥꯏꯗꯤ ꯆꯥꯝꯊꯣꯛ ꯈꯣꯇꯣꯛꯄꯒ ꯇꯧ ꯗ꯭ꯔꯣ ꯍꯥꯏꯗꯤ ꯆꯣꯠꯂꯍꯟꯕ ꯈꯣꯠꯍꯟꯕꯒ ꯇꯧꯗ꯭ꯔꯣ ꯀꯃꯥꯏ ꯇꯧꯔꯤꯅꯣ
ꯑꯣ ꯏꯆꯦ ꯑꯩꯗꯣ ꯎꯝ ꯍꯋꯥꯏꯖꯦ ꯈꯔ ꯂꯧꯕꯤꯔꯅꯤꯗꯅ ꯑꯗꯨꯒ ꯏꯁꯤꯡꯗ ꯆꯥꯝꯊꯣꯛꯑꯒ ꯑꯗꯨꯝ ꯍꯋꯥꯏ ꯊꯣꯡꯕꯒꯤ ꯏ꯭ꯀꯥꯟꯇ ꯃꯄꯣꯠ ꯃꯆꯩꯗꯨꯖꯨ ꯑꯗꯨꯝ ꯁꯦꯝꯇꯣꯛꯄꯤꯗꯨꯏꯅꯦꯕꯀꯣ ꯑꯗꯨꯒ ꯁꯦꯝꯃꯀꯥꯟꯗ ꯑ ꯑꯩꯈꯣꯏ ꯍꯥꯟꯅ ꯆꯥꯛ ꯊꯣꯡꯕꯒꯤ ꯏꯁꯇꯥꯏꯜ ꯇ ꯑ ꯆꯦꯡ ꯀꯩꯀꯥ ꯁꯨꯕ ꯈꯣꯠꯄ ꯃꯍꯤꯕꯨꯗꯤ ꯍꯥꯞꯆꯜꯂꯒ ꯊꯝ ꯊꯝꯒꯤꯗꯨꯏꯅꯦꯕ
ꯅꯪꯒꯤꯗꯣ ꯑꯩ ꯒ꯭ꯌꯥꯟ ꯇꯥꯗꯕ ꯑꯃ ꯂꯩꯔꯦ ꯁꯣꯒꯥꯏ ꯌꯥꯝ ꯇꯥ ꯍꯥꯢ ꯔꯣ ꯑꯥꯏꯗꯤ ꯎꯝ ꯍꯥꯏꯗꯤ ꯅꯪꯅ ꯑꯩꯅ ꯄꯥꯝꯃꯤꯁꯦ ꯆꯦꯡꯖꯦ ꯀꯦꯖꯤꯃꯨꯛ ꯊꯣꯡꯕꯗ ꯑ ꯃꯄꯣꯠ ꯃꯆꯩꯆꯦꯁꯨ ꯑꯃꯨꯛ ꯍꯥꯞꯄꯤ ꯇꯤꯜꯂꯧꯅꯁꯨ ꯑꯃꯨꯛ ꯃ ꯆꯅꯝꯅ ꯁ꯭ꯋꯥꯏꯃꯨꯛ ꯍꯥꯏꯕ ꯗꯨ ꯂꯣꯏꯅꯥ ꯑꯝꯇ ꯐꯖꯅ ꯁꯨꯒꯥꯏꯅ ꯍꯥꯏꯔꯣ ꯍꯥꯏꯕ ꯅꯠ ꯁꯝꯂꯞ ꯁꯝꯂꯞꯄ ꯇꯧꯕ ꯅꯠꯇ ꯇꯕꯤꯗ
ꯑꯣ ꯍꯣꯏ ꯏꯆꯦ ꯑ ꯑꯈꯣꯏꯅ ꯀꯩꯒꯨꯝꯕ ꯈꯦ ꯑ ꯀꯦ ꯖꯤ ꯑꯃꯃꯨꯛ ꯊꯣꯡꯒꯦ ꯍꯥꯏ ꯇꯥꯔꯗꯤ ꯑ ꯍꯋꯥꯏ ꯑ ꯍꯋꯥꯏ ꯃꯨꯛꯁꯣꯔꯤꯖꯦ ꯁꯤꯖꯤꯅ ꯑꯗꯨꯝ ꯄꯋꯥ ꯑꯃꯨꯛꯀꯤ ꯆꯥꯡ ꯂꯧꯕꯤꯔꯕ ꯑꯗꯩꯗꯤ ꯑ ꯇꯤꯜꯍꯧꯖꯤꯗꯤ ꯑꯗꯨꯝ ꯑ ꯈꯔ ꯑꯗꯨꯝ ꯑꯆꯧꯕ ꯍꯥꯏꯇꯥꯔꯦꯀꯣ ꯈꯤꯇꯪ ꯃꯌꯥꯏ ꯑꯣꯏꯔꯞ ꯆꯥꯎꯕ ꯑꯣꯏꯔꯅ ꯑꯅꯤ ꯂꯧꯕꯤꯔꯣ ꯑꯆꯧꯕ ꯑꯣꯏꯔꯒꯅ ꯑꯃꯈꯛ ꯑꯗꯨꯝ ꯂꯧꯕꯤꯔꯣ ꯑꯗꯩꯗꯤ ꯇꯤꯜꯂꯧ ꯃ ꯈꯔ ꯄꯤꯛꯊꯕ ꯃꯆꯥꯗꯣ ꯑꯣꯏꯔꯒꯅ ꯑꯍꯨꯝ ꯃꯔꯤꯒꯨꯝꯕꯩ ꯂꯧꯕꯤꯔꯣ ꯑꯗꯨꯒ ꯑꯗꯨꯃꯥꯏꯅ ꯑꯥ ꯊꯣꯡ ꯆꯥꯛꯁꯦ ꯊꯣꯡ ꯗ꯭ꯔꯤꯉꯩꯗ ꯍꯥꯟꯅ ꯑꯩꯈꯣꯏꯅ ꯂꯧꯔꯤꯕ ꯄꯣꯠ ꯆꯩꯒꯗꯣ ꯍꯥꯟꯅ ꯂꯣꯏ ꯁꯦꯝꯇꯣꯛꯑꯕ ꯑꯗꯩꯗꯤ ꯈ꯭ꯋꯥꯏꯗꯒꯤ ꯃꯦꯟ ꯑꯣꯏꯅ ꯆꯪꯉꯤꯖꯦ ꯑ ꯃꯔꯣꯏ ꯅꯥꯀꯨꯞꯄꯤꯖꯦ ꯁꯤꯖꯦ ꯂꯨꯄꯥ ꯀꯨꯟꯒꯤ ꯃꯄꯨꯟ ꯑꯗꯨꯝ ꯑ ꯁꯦꯝꯕ ꯀꯣꯟꯅꯕꯅꯦꯕ ꯑꯗꯨꯅ ꯃꯔꯣꯏꯖꯦ ꯈꯔ ꯁꯣꯏꯗꯣꯛ ꯄꯤꯔꯅꯤ ꯄꯨꯝꯅꯃꯨꯛꯇꯨ ꯂꯣꯏꯔꯀꯥꯟꯖꯤꯗ ꯑꯩꯈꯣꯏ ꯑ ꯍꯋꯥꯏꯒꯩꯖꯦ ꯂꯣꯏꯅ ꯄꯣꯠ ꯆꯩ ꯃꯅꯥ ꯃꯁꯤꯡꯁꯦ ꯆꯥꯝꯊꯣꯛꯑꯒ ꯁꯣꯏꯔꯒ ꯂꯣꯏꯔꯦꯗꯅꯦ ꯏꯆꯦ ꯑꯗꯨꯒ ꯍꯥꯟꯅ ꯑ ꯑꯩꯈꯣꯏꯅ ꯀꯩꯅꯣ ꯇꯧꯔꯅꯦꯕ ꯎꯝ ꯍꯋꯥꯏꯁꯦ ꯍꯋꯥꯏꯁꯦ ꯍꯋꯥꯏ ꯊꯣꯡꯕꯒꯤ ꯍꯋꯥꯏ ꯊꯣꯡꯕꯒꯤ ꯑꯩꯈꯣꯏ ꯀꯥꯝꯊꯣꯛꯅꯩꯗꯅ ꯑꯗ ꯁꯤꯅ ꯑꯃꯨꯛ ꯀꯥꯝꯊꯣꯛꯑꯔꯣꯏꯕ ꯍꯥꯟꯅ ꯍꯥꯏꯗꯤ ꯎꯌꯥꯟꯗ ꯊꯥꯡꯅꯔꯀꯥꯟꯗ ꯊꯥꯎ ꯊꯥꯎꯗꯣ ꯑꯃꯨꯛ ꯍꯩꯖꯤꯜꯂꯒ ꯊꯥꯗꯣ ꯁꯥꯔꯦ ꯍꯥꯏꯔ ꯀꯥꯟꯗ
ꯊꯥꯎꯗꯨꯣꯅꯅꯦ ꯊꯥꯎꯁꯤꯅ ꯀꯌꯥꯃꯨꯛ ꯍꯥꯎꯀꯦ ꯍꯥꯏꯗꯤ ꯆꯦꯡꯗꯣ ꯀꯦꯖꯤ ꯑꯃ ꯊꯣꯡꯗꯣꯏꯅꯤꯅ ꯄꯋꯥ ꯇꯪꯈꯥꯏꯃꯨꯛ ꯍꯥꯞꯄ꯭ꯔꯥ ꯄꯋꯥꯃꯨꯛ
ꯅꯠꯇꯦꯅꯦ ꯅꯠꯇꯦ ꯏꯆꯦ ꯍꯥꯏꯗꯤ ꯊꯥꯎꯗꯤꯅꯦ ꯑꯩꯅ ꯂꯧꯔꯤꯕ ꯍꯋꯥꯏꯗꯨꯒꯤ ꯑ ꯀꯣꯟꯅꯒꯗꯧꯕ ꯆꯥꯡꯁꯦ ꯁꯤꯗ ꯑꯗꯨꯝ ꯍꯩꯕ ꯀꯩꯁꯨ ꯀꯥꯏꯗꯦꯕ ꯍꯥꯏꯗꯤ ꯀꯣꯟꯅ ꯂꯁꯇ ꯑꯩꯈꯣꯏꯅ ꯍꯥ ꯈꯦꯆꯗꯨꯗ ꯑꯃꯨꯛ ꯘꯤ ꯘꯤ ꯇꯣꯂꯛ ꯗꯨꯅꯤꯅ ꯑꯗꯨꯝ ꯀꯩꯁꯨ ꯀꯥꯏꯗꯦꯕ
ꯑꯣ
ꯒꯤ ꯇꯣꯄꯟ ꯃꯍꯥꯎ ꯊꯣꯛꯄꯅꯦꯕ ꯈꯦꯆꯤꯗ ꯈꯦꯆꯤ ꯑꯣꯏꯔꯣ ꯄ꯭ꯂꯥꯎ ꯑꯣꯏꯔꯣ ꯒꯤ ꯇꯣꯠꯁꯟꯕꯁꯤꯅ ꯍꯦꯟꯅ ꯃꯍꯥꯎ ꯂꯩꯍꯜꯂꯦꯕ ꯑꯅ ꯑ ꯒꯤꯖꯤꯗꯤ
ꯒꯤꯁꯦ ꯇꯨ ꯀꯥꯟꯗꯩ ꯒꯤ ꯂꯧꯔꯒ ꯄꯤꯀꯦꯠꯇꯨꯗꯒꯤ ꯑꯗꯨꯝ ꯑꯍꯤꯡꯕ ꯇꯣꯠꯇ꯭ꯔꯥ ꯅꯠꯇ꯭ꯔꯒ ꯑꯃꯨꯛ ꯁꯥꯍꯟꯅꯕ꯭ꯔꯣ
ꯁꯥꯍꯜꯂꯔꯣꯏ ꯏꯆꯦ ꯍꯥꯏꯗꯤ ꯎꯝ
ꯑꯗꯨꯝ ꯍꯤꯡꯅ ꯇꯣꯠꯂꯗꯕ
ꯎꯝ ꯍꯤꯡꯅ ꯑꯗꯨꯝ ꯇꯣꯠꯂꯨꯗꯣꯏꯅꯦ ꯍꯥꯏꯗꯤ ꯃꯅꯝ ꯅꯨꯡꯁꯤꯕꯁꯦ ꯍꯤꯡꯉꯉꯗꯅ ꯍꯦꯟꯅ ꯃꯅꯝ ꯅꯨꯡꯁꯤꯕ ꯆꯥꯛꯇ ꯇꯣꯠꯄ ꯀꯥꯟꯗꯗꯤ ꯑꯗꯨꯅ ꯉꯧꯊꯣꯛ ꯈꯣꯠꯇꯣꯛꯄꯗꯤ
ꯑ ꯍꯥꯏꯔꯛꯑꯣ ꯑꯗꯨꯗꯤ ꯑꯗꯨꯒꯤꯒꯤꯗꯨꯅ ꯀꯣꯟꯅ ꯂꯥꯛꯑꯁꯨ
ꯍꯣꯏ ꯒꯤꯁ ꯁꯤꯗ ꯀꯣꯟꯅ ꯍꯣꯔꯦꯟ ꯀꯦꯖꯤ ꯊꯣꯛꯂꯔꯕꯅꯤꯅ ꯑꯗꯨꯒꯤꯗꯨꯗ ꯑꯣꯏꯅ ꯍꯥꯏꯔꯛꯑꯒꯦꯁ ꯑꯗꯨ ꯑꯗꯨꯃꯥꯏꯅ ꯍꯋꯥꯏꯁꯦ ꯁꯤꯦ ꯉꯧꯔꯅꯤꯗꯅꯤꯆꯦ ꯉꯧꯔꯒ ꯀꯥꯝ ꯊꯣꯛꯍꯟꯒꯗꯧ ꯅꯠꯇꯦꯕ ꯊꯥꯎꯒ ꯉꯁꯥꯏꯒꯤ ꯃꯔꯣꯏ ꯃꯄꯥꯡ ꯉꯧꯔꯤꯁꯤꯒ ꯐꯖꯅ ꯉꯧꯃꯤꯟꯅꯔ ꯃꯇꯨꯡꯗ ꯑꯩꯈꯣꯏꯅ ꯑꯃꯨꯛ ꯔꯥꯏꯁ ꯀꯨꯀꯔꯁꯤꯗ ꯆꯥꯛ ꯊꯣꯡꯕꯒꯤ ꯇꯥꯏꯞꯇ ꯇꯌꯥꯔꯤꯃꯨꯛ ꯇꯧꯕ ꯍꯧꯗꯣꯏꯅꯦꯕ ꯆꯦꯡ ꯍꯥꯞꯆꯜꯂꯒ ꯃꯍꯤ ꯃꯍꯤ ꯈꯔ ꯍꯥꯞꯄꯅꯤ ꯑꯗꯨꯒ ꯀꯣꯟꯅꯗꯧꯕꯒꯤ ꯆꯥꯡꯗꯨꯗ ꯉꯁꯥꯏꯒꯤ ꯑꯥ ꯑꯩꯈꯣꯏꯅ ꯑꯣꯠꯈꯤꯕ ꯍꯋꯥꯏꯗꯣ ꯍꯋꯥꯏ ꯉꯧꯕꯗꯣ ꯑꯗꯨꯗꯣ ꯑꯗꯨꯗ ꯊꯥꯎꯗꯨ ꯀꯩꯗ ꯃꯔꯣꯏꯗꯨꯒ ꯄꯨꯂꯞ ꯑꯗꯨꯝ ꯑ ꯆꯥꯛꯇꯨꯗ ꯍꯥꯏꯩꯖꯔꯅꯤꯗꯅ ꯑꯩꯈꯣꯏꯅ ꯆꯥꯛ ꯊꯣꯡꯕꯩ ꯊꯥꯡꯒꯠ ꯗꯨꯗ ꯑꯗꯨꯗꯨꯒ ꯑꯃꯨꯛ ꯑꯥ ꯍꯩꯖꯤꯜꯂ ꯃꯇꯨꯡꯗ ꯑꯃꯨꯛ ꯑꯃꯨꯛ ꯑꯣꯠꯈꯥꯏꯕꯤꯔꯅꯤ ꯑꯣꯠꯈꯥꯏꯕꯤꯔ ꯃꯇꯨꯡꯗ ꯎꯝ ꯀꯩꯅꯣ ꯇꯧꯈ꯭ꯔꯅꯤ ꯃꯈꯨꯝꯁꯦ ꯈꯨꯝꯖꯤꯜꯂꯒ ꯑꯗꯨꯝ ꯆꯥꯛ ꯃꯨꯟꯕꯩ ꯇꯥꯞꯇ ꯃꯨꯟꯈ꯭ꯔꯗꯣꯏꯅꯦꯕ
ꯎꯝ
ꯀꯩꯒꯨꯝꯕ ꯈꯦꯆꯗꯣ ꯑꯗꯨꯗ ꯑꯗꯨꯝ ꯂꯣꯏꯔꯕꯅꯦꯕ
ꯑꯗꯣ ꯀꯩꯅꯣ ꯇꯧꯕꯗꯤ ꯑꯩꯅ ꯎꯕꯗꯅꯦ ꯂꯩꯕꯥꯛ ꯍꯋꯥꯏꯒꯩꯒ ꯍꯥꯞꯄ ꯎꯏꯑꯕ ꯑꯗꯣ ꯊꯣꯡꯕꯗ ꯍꯥꯞꯇꯣꯏꯔꯣ ꯀꯃꯥꯏꯅ ꯇꯧꯒꯦ
ꯑꯥ ꯊꯣꯡꯕꯗ ꯍꯥꯞꯄꯣꯏ ꯏꯆꯦ ꯑꯗꯨꯗꯨꯅꯅꯦ ꯑꯩꯈꯣꯏꯅ ꯆꯥꯛꯇꯣ ꯍꯣꯔꯦꯟ ꯃꯨꯜꯂꯛ ꯀꯥꯟꯗ ꯀꯣꯝꯄꯥꯛꯇ ꯊꯤꯗꯣꯛꯇꯣꯏꯅꯤꯗꯅ ꯀꯣꯝꯄꯥꯛꯇ ꯍꯥꯄ ꯄꯤꯔ ꯃꯇꯨꯡꯗ ꯑꯩꯈꯣꯏꯅ ꯂꯩꯕꯥꯛ ꯍꯋꯥꯁꯦ ꯈꯔ ꯉꯧꯔꯒ ꯑꯥ ꯉꯧꯔꯒ ꯑꯗꯨꯝ ꯍꯧꯖꯤꯛꯀꯤ ꯀꯣꯝꯄꯥꯛ ꯃꯊꯛꯁꯤꯗ ꯈꯔ ꯆꯥꯏꯔꯦꯗꯅ ꯏꯆꯦ ꯑꯗꯨꯗꯨꯒ ꯍꯥꯟꯅ ꯈꯦꯔꯆꯤ ꯑꯃꯨꯛ ꯈꯦꯔꯆꯤꯗꯨꯒ ꯂꯩꯕꯥꯛ ꯍꯋꯥꯏꯗꯨꯒ ꯐꯖꯅ ꯃꯤꯛꯁ ꯇꯧ ꯇꯧꯔꯕ ꯃꯇꯨꯡꯗ ꯑꯃꯨꯛ ꯘꯤ ꯑꯩꯅ ꯘꯤꯒꯤ ꯃꯇꯥꯡꯗ ꯑꯃꯨꯛ ꯂꯑꯒꯦ ꯘꯤ ꯄꯦꯀꯦꯠ ꯇꯔꯥ ꯄꯤꯕ ꯑꯃ ꯂꯧ ꯕꯤꯔꯦꯗꯅ ꯏꯆꯦ ꯑꯗꯨ ꯈꯤꯇꯪ ꯍꯥꯏꯗꯤ ꯆꯥꯛ ꯆꯥꯛꯇꯣ ꯁꯨꯝ ꯌꯥꯝ ꯅꯞꯅꯁꯨ ꯅꯠꯇꯕꯤ ꯑꯃ ꯃꯌꯥꯏ ꯑꯣꯏꯔꯝꯅ ꯑꯦ ꯑꯩ ꯁꯨꯝ ꯈꯦꯆꯁꯤꯒ ꯀꯩꯅꯣ ꯇꯧꯕꯒꯤ ꯆꯥꯡꯗ ꯇꯣ ꯄꯤꯕ ꯑꯗꯨꯗꯨꯒ ꯇꯨꯡ ꯂꯣꯏꯔꯦ ꯈꯔꯁꯤ ꯌꯥꯝ ꯍꯥꯏꯗꯤ ꯃꯍꯥꯎ ꯌꯥꯝ ꯂꯩꯕ ꯈꯤꯔꯆ ꯆꯤꯒ ꯑꯣꯏꯗꯅꯤꯁꯦ ꯁꯤꯒꯤ ꯕꯤꯁꯇꯥꯜꯁꯤꯗ ꯊꯣꯡꯉꯗꯤ
ꯑꯗꯒꯤ ꯃꯥꯒꯤ ꯑꯗꯨꯗ ꯃꯥꯒꯤꯗꯨꯗ ꯌꯥꯎꯔꯛꯇꯧꯕ ꯍꯥꯏꯗꯤ ꯎꯠꯇꯤ ꯀꯥꯡꯍꯥꯎ ꯀꯔꯤ ꯀꯔꯥ ꯑꯗꯨꯖꯨ ꯂꯣꯏ ꯍꯔꯛꯑꯣ
ꯍꯣꯏ ꯏꯆꯦ ꯍꯥꯏꯗꯤ ꯑꯗꯨ ꯏꯆꯦ ꯑꯩ ꯀꯩꯅꯣꯃ ꯋꯥꯠꯂꯦ ꯍꯥꯏꯍꯧꯕ
ꯎꯝ
ꯍꯥꯏꯗꯤ ꯉꯁꯥꯏ ꯏꯆꯦ ꯅꯪ ꯂꯩꯕꯥꯛ ꯍꯋꯥꯏ ꯍꯥꯏꯒꯤꯗꯅ
ꯎꯝ
ꯑꯗꯣ ꯑꯁꯦꯡꯕ ꯈꯦꯠꯖꯤꯗꯗꯤ ꯂꯩꯕꯥꯛ ꯍꯋꯥꯏ ꯍꯥꯞꯅꯗꯦꯕꯀꯣ ꯑꯗꯨꯅ ꯁꯨꯝ ꯃꯍꯥꯎ ꯊꯣꯛꯅꯅꯕ ꯃꯁꯛ ꯐꯖꯅꯕ ꯍꯥꯞꯆꯤꯟꯕꯅꯦꯕ ꯑꯗꯣ ꯃꯌꯦꯛꯀꯤꯗꯤ ꯑꯁꯦꯡꯕ ꯈꯦꯔꯆꯤꯗꯗꯤ ꯂꯩꯕꯥꯛ ꯋꯥꯏ ꯍꯥꯞꯅꯗꯦꯕ ꯍꯣꯏ ꯄ꯭ꯂꯥꯎꯗ ꯄ꯭ꯂꯥꯎꯗ ꯂꯩꯕ ꯍꯋꯥꯏ ꯀꯝꯄꯜꯁꯔꯤ ꯑꯣꯏꯌꯦꯕꯀꯣ
ꯎꯝ
ꯑꯗꯨ ꯗꯨꯒ ꯌꯥꯔꯦ ꯑꯗꯨ ꯎꯠꯇꯤ ꯊꯣꯡꯕꯒꯤ ꯑꯃꯨꯛ ꯍꯥꯏꯖꯔꯛꯑꯒꯦ ꯏꯆꯦ ꯎꯠꯇꯤꯁꯦ ꯑꯥ ꯑꯥ ꯑꯩꯈꯣꯏ ꯁꯨꯝ ꯎꯇꯤ ꯏꯆꯦ ꯍꯪꯒꯄꯥꯟ ꯆꯥꯕꯤꯔꯦꯀꯣ ꯑꯗꯨꯝ ꯌꯦꯜꯂꯣ ꯀꯂꯔꯒꯤ ꯎꯇꯤ ꯀꯩꯀꯥ ꯑꯗꯨꯝ ꯆꯥꯔ ꯗꯅ ꯑꯗꯣ ꯑꯩꯈꯣꯏꯅ ꯀꯩꯒꯨꯝꯕ ꯌꯦꯂꯣ ꯀꯂꯔꯒꯤ ꯎꯇꯤꯁꯨ ꯊꯣꯡꯒꯦ ꯍꯥꯏ ꯇꯥꯔꯗꯤ ꯑꯗꯨ ꯃꯅꯥ ꯃꯁꯤꯡ ꯃꯁꯤꯡ ꯃꯁꯤꯡ ꯆꯪꯉꯤꯕ ꯑꯁꯪꯕ ꯍꯥꯏꯗꯤ ꯁꯝꯅ ꯍꯥꯏꯔꯕꯗ ꯄꯥꯡꯈꯣꯛꯂꯥ ꯑꯗꯒꯤꯗꯤ ꯑꯥ ꯃꯔꯣꯏ ꯅꯥꯀꯨꯞꯄꯤ ꯍꯣꯏ ꯃꯔꯣꯏ ꯅꯥꯀꯨꯞꯄꯤꯕꯨꯗꯨ ꯍꯥꯞꯄꯁꯨ ꯀꯩꯁꯨꯝ ꯀꯥꯏꯦ ꯀꯥꯏꯗꯦꯕ ꯀꯣ ꯏꯆꯦ ꯑꯗꯨꯏꯁꯨ ꯑꯩꯈꯣꯏꯅ ꯎꯇꯤ ꯑꯁꯪꯕꯁꯦ ꯊꯣꯡꯒꯦ ꯍꯥꯏ ꯇꯥꯔꯗꯤ ꯑꯁꯪ ꯑꯃꯥꯟꯁꯦ ꯌꯥꯝꯅ ꯍꯥꯞꯄ ꯗꯔꯀꯥꯔ ꯇꯥꯏꯌꯦꯕ ꯈꯥꯃꯦꯟ ꯑꯁꯤꯟꯕ ꯃꯅꯥ ꯁꯦꯕꯣꯠ ꯃꯅꯥ ꯑꯗꯩꯗꯤ ꯁꯨꯝꯕ ꯃꯌꯥꯝ ꯂꯩꯔꯤ ꯏꯆꯦ ꯁꯤꯁꯦ ꯀꯩꯒꯨꯝꯕ ꯑꯩꯈꯣꯏꯅ ꯎꯇꯤꯁꯦ ꯍꯪꯒ ꯍꯪꯒꯥꯝꯄꯥꯂ ꯅꯨꯨꯇꯤ ꯑꯣꯏꯅ ꯊꯣꯡꯒꯦ ꯍꯥꯏ ꯇꯥꯔꯗꯤ ꯁꯤꯁꯦ ꯑꯝꯇ ꯆꯪꯉꯔꯣꯏꯕ ꯆꯪꯗꯣꯏꯁꯦ ꯁꯨꯞꯅꯇꯪꯒꯤ ꯎꯝ
ꯆꯤꯗꯗꯤ ꯄꯥꯟ ꯑꯁꯪꯕ ꯎꯇꯤꯁꯨꯨ ꯇꯧꯅꯕ꯭ꯔꯣ ꯑꯩꯅ ꯁꯨꯝ ꯎꯗ ꯗꯗꯤ ꯃꯪꯒꯜꯒꯤꯗꯨ ꯇꯧꯅꯕ ꯃꯥꯜꯂꯦ
ꯍꯣꯏ ꯑꯗꯣ ꯏꯆꯦ ꯑꯁꯪ ꯎꯇꯤ ꯑꯁꯪꯕꯁꯨ ꯑꯗꯨꯝ ꯇꯧꯅꯩꯌꯦ ꯍꯥꯏꯗꯤ
ꯈꯦꯠꯆꯤꯗ
ꯑꯥ ꯈꯦꯁꯤꯗ ꯇꯧꯅꯤ ꯍꯥꯏꯗꯤ ꯃꯍꯥꯎꯁꯦ ꯎꯇꯤ ꯑꯁꯪꯕꯁꯤꯅ ꯍꯦꯜꯂꯦꯕ ꯃꯥ ꯗꯤ ꯃꯌꯥꯝ ꯁꯣꯛꯅꯕ ꯍꯥꯞꯄꯒ ꯊꯣꯡꯉꯛꯇꯣꯏꯅꯦꯕ ꯑꯗꯣ ꯍꯪꯒꯄꯥꯟ ꯔꯨꯇꯤꯁꯤꯗꯤ ꯁꯨꯞꯅꯇꯪꯒꯤ ꯀꯩꯅꯣꯅꯦꯕ ꯊꯣꯡꯉꯛꯇꯣꯏꯁꯦ ꯍꯥꯏꯗꯤ ꯆꯦꯡꯗꯨꯒ ꯊꯥꯎ ꯇꯣꯠꯁꯤꯜꯂꯒ ꯍ ꯃꯉꯣꯟꯗꯣ ꯍꯥꯕ ꯈꯛꯇꯪ ꯀꯥꯝꯊꯣꯛꯍꯟꯕꯅꯦꯕ ꯈꯪꯕ꯭ꯔꯥ ꯑꯗꯨꯅ ꯑꯃ ꯎꯇꯤ ꯑꯁꯪꯕꯗꯨꯗꯤ ꯃꯌꯥꯝꯒꯤ ꯌꯥꯝ
ꯎꯝ
ꯑꯗꯨꯒꯤ ꯋꯥꯅꯤꯗ
ꯗꯨꯒꯤ ꯎꯠꯇꯤꯁꯤꯅ ꯀꯃꯥꯏꯅ ꯇꯧꯗꯨꯕ ꯍꯥꯏꯗꯤ ꯑꯁꯪꯕ ꯎꯠꯇꯤ ꯑꯁꯪꯕ ꯎꯇꯤ ꯑꯣꯏꯅ ꯍꯥꯏꯟꯅ ꯍꯥꯎꯋꯦꯕꯀꯣ
ꯑꯥ
ꯑꯗꯨꯗꯤ ꯑꯁꯪꯕ ꯎꯇꯤꯒꯤꯁꯦ ꯍꯥꯞꯄ ꯈꯣꯠꯄꯒꯤ ꯃꯑꯣꯡꯁꯤꯅ ꯀꯃꯥꯏ ꯀꯃꯥꯏ ꯇꯧꯕ ꯍꯥꯏꯗꯤ ꯄꯥꯡꯈꯣꯛꯀꯥ ꯍꯥꯞꯄ ꯈꯣꯠꯄ ꯍꯥꯏꯁꯤꯅ ꯄꯥꯡ ꯈꯣꯛꯇꯤ ꯑꯩꯅ ꯁꯨꯝ ꯇꯥꯛꯕꯗ ꯏꯪꯉꯤꯀꯥꯟꯗ ꯍꯥꯞꯇꯗꯤ ꯌꯥꯗꯦ ꯀꯥꯏꯅ ꯍꯥꯏꯕ ꯑꯃ ꯁꯨ ꯇꯥꯏꯌꯦꯕ ꯑꯗꯨꯅ
ꯆꯨꯝ ꯆꯨꯝꯃꯤ ꯆꯨꯝꯃꯤ ꯏꯆꯦ ꯄꯥꯡꯈꯣꯛꯇꯤꯅꯦ ꯍꯥꯏꯗꯤ ꯑꯥ ꯑꯩꯈꯣꯏꯅ ꯀꯩꯝꯇ ꯎꯌꯥꯟꯁꯦ ꯂꯧꯕꯤꯔꯅꯤ ꯎꯌꯥꯟ ꯂꯧꯔ ꯃꯇꯨꯡꯗ ꯑ ꯑꯩꯈꯣꯏ ꯑꯩꯈꯣꯏꯅ ꯍꯦꯛ ꯈꯤꯕ ꯄꯥꯡꯈꯣꯛꯂꯥꯁꯦ ꯃꯊꯪ ꯃꯊꯪ ꯂꯣꯟꯅꯔꯒ ꯌꯥꯝ ꯍꯥꯏꯗꯤ ꯈꯤꯇꯪ ꯑꯗꯨꯝ ꯎꯌꯥꯟꯗꯨꯒꯤ ꯃꯅꯤꯡꯗꯨꯒ ꯄꯥꯛꯄ ꯃꯥꯟꯅꯅ ꯑꯗꯨꯝ ꯁꯟꯗꯣꯛꯅ ꯊꯥꯕꯤ ꯗꯨꯅꯦꯕ ꯃꯣꯢꯁꯦ
ꯍꯥꯏꯗꯤ ꯁꯣꯏꯔꯣꯏꯗꯕ
ꯁꯣꯢꯔꯣꯏ ꯁꯣꯢꯔꯣꯢ ꯏꯆꯦ ꯑ ꯃꯤ ꯈꯔ ꯑꯃꯗꯤ ꯁꯣꯏꯕ ꯄꯨꯡꯂꯣꯞ ꯃꯅꯥ ꯃꯁꯤꯡ ꯄꯨꯝꯅꯛꯇꯣ ꯁꯣꯏꯔꯒ ꯍꯥꯞꯅꯩꯑꯦꯕꯀꯣ ꯑꯗꯣ ꯑꯩꯒꯤ ꯑꯩꯒꯤ ꯈꯨꯊꯣꯡ ꯑꯩꯗꯤ ꯑꯩꯒꯤ ꯏꯁꯇꯥꯏꯜ ꯑꯩꯒꯤ ꯈꯨꯊꯣꯡꯗꯨꯒꯤ ꯃꯇꯨꯡ ꯏꯟꯅꯗꯤ ꯑꯩꯗꯤ ꯁꯣꯢ ꯁꯣꯏꯖꯗꯦꯕꯀꯣ ꯁꯨꯃꯥꯏꯅ ꯄꯥꯡꯈꯣꯂꯥꯗꯣ ꯐꯖꯅ ꯃꯥꯏ ꯃꯥꯥꯏꯒꯤ ꯍꯥꯏꯗꯤ ꯄꯥꯛꯅ ꯊꯝꯃꯅꯤꯗꯅ ꯑꯗꯨꯒ ꯃꯌꯥꯝꯗꯨꯗꯒꯤ ꯈ꯭ꯋꯥꯏꯗꯒꯤ ꯄꯥꯛꯄ ꯄꯥꯡꯈꯣꯂꯥ ꯃꯅꯥ ꯑꯃ ꯂꯧ ꯂꯧꯈꯠꯂꯒ ꯈ꯭ꯋꯥꯏ ꯃꯊꯛ ꯏꯊꯪ ꯊꯪꯅ ꯊꯝꯃꯒ ꯑꯩ ꯆꯦꯡ ꯈꯤꯇꯪ ꯀꯣꯟꯅꯗꯧꯕ ꯆꯥ ꯡꯗ ꯆꯦꯡꯁꯦ ꯃꯌꯥꯝ ꯑꯃꯨꯛ ꯍꯩꯖꯤꯜꯂꯗꯤ ꯆꯥꯛ ꯊꯣꯡꯕꯒꯤ ꯇꯥꯏꯞꯇ ꯑꯃꯨꯛ ꯇꯧꯗꯣꯏꯅꯦꯕ
ꯎꯝ
ꯑꯗꯨꯗꯨꯅ ꯈꯤꯇꯪ ꯈꯤꯇꯪ ꯍꯩꯔꯅꯤ ꯑꯗꯨꯗꯨꯒ ꯍꯩꯔ ꯃꯇꯨꯡꯗ ꯊꯥꯎꯁꯦ ꯅꯝꯅꯕ ꯇꯣꯠꯇꯣꯏꯅꯦꯕ ꯆꯦꯡꯁꯦ ꯑꯗꯨ ꯇꯣꯠꯂ ꯃꯇꯨꯡꯗ ꯑꯩꯈꯣꯏꯅ ꯍꯋꯥꯏ ꯃꯪꯒꯜ ꯍꯣꯏ ꯃꯪꯒꯜꯁꯦ ꯍꯥꯞ ꯄꯤꯔꯅꯤ ꯑꯗꯨꯒ ꯍꯋꯥꯏ ꯀꯥꯡꯇꯛꯁꯦ ꯑꯃꯨꯛ ꯈꯔ ꯑꯃꯨꯛ ꯍꯥꯞꯆꯤꯟꯕ ꯀꯩꯁꯨ ꯀꯥꯏꯗꯦ ꯀꯥꯡꯇꯛꯄꯨꯗꯤ ꯍꯥꯞꯄꯖꯨ ꯌꯥꯢ ꯍꯥꯞꯇ꯭ꯔꯖꯨ ꯌꯥꯥꯏ ꯑꯗꯨ ꯑ ꯍꯥꯞꯄꯅꯗꯤ ꯍꯦꯟꯅ ꯃꯍꯥꯎ ꯑꯗꯨꯃꯥꯏꯅ ꯂꯩ ꯈꯣꯠꯅꯒꯗꯤ ꯍꯥꯏꯅꯩꯕꯀꯣ ꯑꯗꯣ ꯑꯩꯁꯨ ꯑꯗꯨꯝ ꯍꯥꯞꯄꯒ ꯑꯗꯨꯝ ꯊꯣꯡꯉꯦ ꯑꯗꯨꯗꯨꯒ ꯎꯝ ꯉꯁꯥꯏꯒꯤ ꯅꯥꯀꯨꯞꯄꯤ ꯑꯁꯣꯏꯕ ꯍꯥꯞꯆꯤꯜꯂꯅꯤ ꯈꯥꯃꯦꯟ ꯑꯁꯤꯟꯕ ꯃꯅꯥ ꯍꯥꯞꯆꯤꯜꯂꯅꯤ ꯑꯁꯣꯏꯕꯗꯣ ꯑꯗꯒꯤꯗꯤ ꯑ ꯎꯝ ꯁꯦꯕꯣꯠ ꯃꯅꯥ ꯀꯩꯀꯥꯁꯦ ꯑꯁ ꯑꯁꯪ ꯑꯃꯥꯟꯁꯦ ꯄꯨꯂꯞ ꯍꯥꯞꯆꯤꯜꯂꯅꯤꯅ ꯏꯆꯦ ꯑꯗꯨꯒ ꯈ꯭ꯋꯥꯏ ꯂꯥꯁ ꯇ ꯑꯩꯈꯣꯏꯅ ꯃꯍꯤ ꯀꯣꯟꯅ ꯗꯧꯕ ꯆꯥꯡꯁꯦ ꯍꯥꯞꯄꯒ ꯍꯔꯤꯕꯣꯞ ꯃꯆꯦꯠ ꯃꯀꯥꯏ ꯑꯃ ꯍꯥꯞꯄꯤꯕ ꯃꯅꯝ ꯅꯨꯡꯁꯤꯟꯅꯕ ꯑꯗꯒꯤꯗꯤ ꯑ ꯎꯇꯤꯗꯨꯗ ꯑꯃꯨꯛ ꯈ꯭ꯋꯥꯏꯗꯩ ꯃꯦꯟ ꯑꯣꯏꯔꯤꯁꯦ ꯁꯨꯗꯥꯕꯩꯒꯞꯁꯦ
ꯎꯝ
ꯁꯣꯗꯥ ꯕꯥꯢꯒꯞꯁꯦ ꯑꯩꯈꯣꯏꯅ ꯀꯣꯟꯅꯗꯧꯕ ꯆꯥꯡꯗꯣ ꯑꯃꯨꯛ ꯍꯥꯞꯄꯤꯔꯅꯤ ꯑꯗꯨꯗꯨꯒ ꯍꯥꯏꯗꯤ ꯁꯪꯍꯜꯂꯛꯇꯣꯏꯁꯨ ꯁꯣꯗꯥꯕꯥꯢꯒꯞ ꯇꯨꯅ ꯍꯥꯏꯗꯤ ꯗꯒꯤ ꯁꯪꯕꯗ ꯃꯥꯅ ꯃꯇꯦꯡ ꯄꯥꯡꯗꯣꯏꯅꯦꯕ ꯑꯗꯨꯅꯤ ꯏꯆꯦ ꯎꯠꯇꯤ ꯊꯣꯡꯕ ꯍꯥꯏꯁꯤꯅ
ꯑꯣ ꯑꯗꯨꯗꯤ ꯃꯥꯒꯤ ꯑꯥ ꯀꯣꯠꯄ ꯈꯣꯠꯄꯁꯦ ꯑꯗꯨꯝ ꯄꯪꯉꯣꯠꯇ ꯄꯪꯉꯣꯠꯇ ꯑꯗꯨꯝ ꯑꯣꯠꯄ ꯌꯥꯕ꯭ꯔꯥ ꯍꯥꯏ ꯑꯥ ꯄꯥꯟꯗꯣ ꯄꯥꯡꯈꯣꯛ ꯃꯅꯥ ꯍꯥꯞꯄꯗꯣ ꯂꯦꯡꯉꯣꯏꯗ꯭ꯔꯣ
ꯑꯦ ꯏꯆꯦ ꯎꯇꯤꯗꯗꯤ ꯑꯣꯠꯂꯤ ꯒꯩ ꯍꯥꯎꯗꯣꯢꯅꯦ ꯍꯥꯏꯗꯤ ꯑꯥ ꯁꯧꯒꯠꯂꯛꯇ꯭ꯔꯤ ꯀꯥꯟꯗ ꯑꯣꯠꯂꯨꯔꯗꯤ ꯌꯥꯗꯦꯀꯣ ꯏꯆꯦ ꯍꯥꯏꯗꯤ ꯁꯧ ꯒꯠꯂꯛꯄꯒꯤ ꯁꯧꯒꯠꯂꯛꯑꯒ ꯃꯣꯏꯒꯤ ꯃꯆꯨ ꯎꯊꯤ ꯃꯆꯨ ꯑꯣꯜꯂꯛꯄꯒꯤ ꯗ꯭ꯔꯤꯠꯁꯦ ꯑꯗꯨꯗꯩꯗꯤ ꯑꯗꯨꯝ ꯑꯣꯠꯄ ꯌꯥꯔꯦ ꯎꯠꯇꯤꯗꯤ ꯁꯦ ꯑꯣꯠꯂꯤꯉꯪ ꯃꯍꯥꯎ ꯊꯣꯛꯇꯣꯏꯅꯦꯕ ꯃꯣꯏꯗꯤ ꯑꯗꯨꯒ ꯀꯩꯒꯨꯝꯕ ꯎꯇꯤꯁꯦ ꯑꯩꯈꯣꯏꯅ ꯃꯍꯤ ꯀꯪꯉꯦ ꯀꯥꯏꯅꯅꯦ ꯏꯁꯤꯡ ꯑꯌꯤꯡꯕꯁꯦ ꯍꯖꯤꯟꯕ ꯗꯤ ꯌꯥꯗ꯭ꯔꯦ ꯀꯩ ꯀꯩꯒꯤꯅꯣ ꯍꯥꯏꯇꯥꯔꯗꯤ ꯉꯁꯥꯏ ꯄꯥꯡꯈꯣꯛ ꯌꯥꯎꯈꯤꯕꯗꯨꯣ ꯂꯦꯡꯗꯣꯏꯅꯦꯕ ꯑꯗꯨꯗꯨꯅ ꯃꯥꯁꯦ ꯇꯣꯉꯥꯟꯅ ꯑꯩꯈꯣꯏꯅ ꯏꯁꯤꯡꯁꯦ ꯑꯥ ꯍꯥꯞꯅꯤꯡ ꯏꯟꯖꯥꯡ ꯃꯍꯤ